ꯍꯜꯂꯣ ꯈꯔ ꯃꯥꯜꯂꯕꯣ ꯍꯧꯖꯤꯛꯇꯤ
ꯍꯣꯏ
ꯂꯐꯣꯏ ꯆꯥꯔꯨꯔꯕꯒꯤ
ꯀꯩꯇꯧꯔꯤꯀꯦ
ꯍꯧꯖꯤꯛꯂꯣ
ꯍꯣꯢ
ꯑꯖꯤꯛꯇꯤ ꯅꯪ ꯈꯜꯂꯒ ꯂꯩ
ꯆꯥꯛ ꯆꯥꯔꯕꯣ ꯆꯥꯛ ꯆꯥꯔꯕꯣ
ꯆꯥꯛ ꯆꯥꯗ꯭ꯔꯤ ꯍꯣꯔꯦꯟ ꯉꯥꯛ ꯂꯩꯔꯒ ꯆꯥꯅꯤ
ꯑꯣ
ꯀꯩꯗꯧꯔꯤꯒꯦ ꯅꯪꯗꯤ
ꯅꯪ ꯈꯜꯂꯒ ꯂꯩꯕ
ꯌꯥꯔꯦ ꯈꯟꯕ ꯑꯩꯁꯨ ꯈꯟꯃꯥꯟꯗꯅ ꯍꯦꯟꯖꯤꯜꯂꯦ ꯌꯥꯔꯦ
ꯈꯜꯂꯦ
ꯈꯥꯜ ꯃꯜꯂꯁꯨ ꯐꯠꯇꯕꯅꯤ ꯀꯣ
ꯆꯥꯔꯁꯨ ꯈꯟꯕ ꯇꯨꯝꯃꯁꯨ ꯈꯟꯕ ꯐꯝꯕꯁꯨ ꯈꯟꯕ
ꯑꯗꯨꯗꯅꯦ ꯑꯩꯅ ꯃꯊꯥ ꯁꯥꯔꯤꯁꯦ
ꯈꯟꯃꯟꯗꯅ ꯈꯪꯕꯅꯦ ꯑꯣꯏꯒꯗ꯭ꯔꯥ ꯑꯣꯏꯔꯣꯏꯗ꯭ꯔꯥ
ꯑꯣꯏꯗꯤ ꯑꯣꯏꯅꯤꯕ ꯑꯗꯨꯕꯨ ꯍꯦꯟꯖꯤꯟ ꯍꯦꯟꯖꯤꯟꯅ ꯈꯟꯒꯅꯣ ꯍꯥꯏꯕ
ꯈꯟꯕ ꯇꯥꯕꯅꯤ ꯀꯩꯅꯣ ꯈꯜꯗ꯭ꯔꯗꯤ ꯀꯅꯥꯕꯨ ꯈꯜꯂꯨ ꯍꯥꯏꯅꯣ
ꯑꯗꯣ ꯈꯜꯂꯤꯃꯤ ꯊꯝꯁꯦ ꯍꯥꯏꯕ ꯈꯟꯃꯟꯗꯅ
ꯐꯥꯔꯦꯅꯦ ꯅꯪꯅꯕꯨ ꯍꯥꯏꯔꯗꯤ ꯕ꯭ꯔꯁ ꯇꯧꯔꯕꯣ
ꯍꯣꯏ ꯇꯧꯔꯦ ꯅꯪꯅ ꯍꯥꯏꯃ ꯅꯪꯅꯗ ꯕ꯭ꯔꯁꯁꯨ ꯇꯥꯎꯃꯟꯗꯅ ꯌꯥꯝ ꯃꯥꯡꯁꯨ ꯀꯦꯟꯈꯤꯗꯣꯔꯦ ꯑꯦꯗ
ꯀꯦꯟꯁꯅꯨ ꯀꯩꯅꯣ ꯁꯅꯥꯒꯤ ꯄꯥꯜ ꯂꯣꯏꯔꯦ ꯀꯩꯅꯣ
ꯑꯗꯨ ꯅꯪꯅꯕꯨ ꯍꯥꯏꯔꯒ ꯍꯦꯛꯇ ꯄꯥꯟꯁꯤꯜꯂ ꯂꯣꯢꯔꯦ ꯀꯩꯗꯧꯔꯒꯦ
ꯍꯣꯏ ꯃꯃꯥꯡꯒꯤ ꯑꯅꯤꯗꯣ
ꯑ ꯍ
ꯅꯣꯛꯄꯗ ꯎꯅꯕ
ꯍꯣꯢ ꯑꯗꯨ ꯁꯅꯥ ꯏꯕꯅꯤꯃꯛ ꯌꯥꯝꯃꯥꯡꯗꯨꯗ ꯁꯅꯥꯒꯤ ꯍꯥꯞꯁꯤ ꯒꯩꯗꯧꯔꯀꯦ ꯀꯌꯥꯝ ꯂꯨꯕ ꯊꯥꯄꯣꯛꯂꯣꯅꯦ ꯑꯗꯨꯕꯨ ꯑꯥꯎ ꯇꯥꯏꯕꯪ ꯄꯥꯟꯅ ꯎꯅꯕ
ꯑ ꯃꯩ ꯃꯨꯠꯂꯁꯨ ꯑꯗꯨꯅ ꯉꯜꯂꯒ ꯆꯠꯀꯅꯤ
ꯑꯥ ꯅꯣꯢꯗꯤ ꯀꯩꯗꯧꯔꯤꯒꯦ ꯑꯩꯅ ꯑꯗꯨꯁꯦ ꯍꯥꯡꯒꯅꯦ
ꯌꯥꯔꯦ ꯍꯥꯏꯕꯤꯌꯨꯔꯣ
ꯈꯤꯗꯦ ꯍꯦꯕꯤꯠ ꯆꯨꯔꯕ ꯀꯩꯅꯣꯝ ꯇꯧꯔꯦ ꯑꯩꯁꯦ
ꯈꯪꯗꯦꯗ ꯆꯦ ꯑꯃꯗ ꯆꯦ ꯑꯃꯗ ꯏꯔꯒ ꯊꯦꯠꯂꯁꯤꯔ ꯈꯪꯗꯦ
ꯅꯪꯒ ꯋꯥꯔꯤ ꯁꯅꯕꯁꯤꯅ ꯍꯦꯛꯇ ꯑꯩꯁꯨ ꯀꯝꯖꯨꯁ ꯍꯦꯛꯇ ꯆꯠꯂꯛꯄ
ꯀꯩꯒꯤꯅꯣ
ꯈꯪꯗꯦ ꯑꯗꯨ ꯑꯩꯁꯦ ꯍꯦꯛꯇ ꯍꯪꯈꯤꯕꯁꯦ ꯍꯟꯖꯤꯟ ꯍꯟꯖꯤꯟ ꯍꯪꯗꯅꯇ ꯂꯩꯔꯦ ꯍꯥꯏꯕ
ꯇꯥꯛꯕꯗꯤ ꯅꯪꯁꯦ ꯑꯩꯉꯣꯟꯗ ꯀꯩꯅꯣꯝ ꯇꯧꯔꯦ
ꯍꯣꯏ ꯅꯪꯉꯣꯟꯗ ꯀꯥꯏꯅꯣꯝ ꯇꯧꯔꯦ ꯐꯔꯤ ꯀꯩꯗꯧꯔꯤꯒꯦ ꯅꯪꯗꯤ
ꯌꯥꯔꯔꯣꯏꯗ ꯅꯪꯁꯦ
ꯑꯩ ꯌꯥꯗ꯭ꯔꯦ ꯑꯁꯦꯡꯕ ꯑꯩ ꯑꯗꯨꯗꯨ ꯃꯆꯤꯟꯗ ꯂꯩꯔ ꯂꯩꯔꯦ ꯍꯥꯏꯕ
ꯑꯩ ꯈꯨꯝꯒꯦ ꯈꯨꯝꯒꯦ ꯉꯥꯏꯈꯣ ꯈꯨꯝꯒꯦꯕ ꯈꯨꯝꯒꯦꯕ ꯅꯪꯈꯠꯂꯒ ꯂꯩꯌꯦ
ꯑꯣ ꯅꯪꯗꯤ ꯀꯣꯂꯦꯖ ꯆꯠꯇ꯭ꯔꯣ
ꯀꯣꯂꯦꯁ ꯆꯠꯇꯦ
ꯀꯩꯒꯤꯅꯣ ꯑꯦ ꯃꯤ ꯃꯤ ꯑꯣꯏꯗ꯭ꯔꯗꯤ ꯑꯩꯗꯤ ꯂꯥꯛꯑꯣꯏꯍꯦ
ꯀꯣꯂꯦꯖ ꯆꯠꯄ ꯈꯛꯇ ꯃꯤ ꯑꯣꯏꯒꯅꯤ ꯍꯥꯏꯕ ꯂꯩꯕ꯭ꯔꯣ
ꯀꯣꯂꯦꯖ ꯆꯠꯇ ꯃꯤꯗꯤ ꯁꯥ ꯑꯣꯟꯕꯅꯦ
ꯃꯤꯅꯕꯨ ꯁꯥ ꯑꯣꯟꯕ꯭ꯔꯥ
ꯑꯣꯂꯦ ꯍꯣꯏ ꯌꯥꯝ ꯂꯩꯗꯨꯗꯤ ꯊꯥꯏꯅ ꯃꯥꯃꯥꯡꯉꯩꯒꯤ ꯋꯥꯔꯤꯗ ꯃꯤꯅ ꯑꯥ ꯀꯔꯤ ꯍꯥꯏꯕ ꯎꯝ ꯀꯔꯤ ꯍꯥꯏꯕ ꯑꯗꯨꯒꯤ ꯌꯦꯅꯤꯃꯜꯗꯨꯕꯨ ꯃꯤꯅ ꯎꯝ ꯀꯩ ꯑꯣꯟꯈꯤꯕ
ꯑꯝ
ꯃꯤꯅꯒ ꯎꯝ ꯇꯪꯈꯥꯏ ꯃꯀꯣꯛ ꯇꯪꯈꯥꯏ ꯉꯥ ꯑꯣꯟꯈꯤꯕ
ꯑꯝ ꯍꯨꯝ
ꯑꯗꯨ ꯗꯩꯗꯤ ꯑꯥ ꯇꯪꯈꯥꯏꯅ ꯃꯤ ꯑꯣꯏꯔ ꯇꯪꯈꯥꯏꯅ ꯚꯨꯠ ꯑꯣꯟꯕ ꯌꯥꯝ ꯂꯩꯅ
ꯑꯝ ꯍꯨꯝ
ꯃꯤꯒꯤ ꯢꯁꯇꯥꯜ ꯂꯧꯔꯥꯛꯀꯅꯨ
ꯑꯗꯨꯒꯨꯝꯕ ꯑꯗꯨꯒꯨꯝꯕ ꯋꯥꯔꯤꯗꯣ ꯑꯩꯗꯤ ꯁꯨꯡꯆ ꯊꯖꯗꯤꯦ ꯁꯦꯝꯖꯕ ꯁꯦꯝꯖꯕ ꯋꯥꯔꯤꯅꯤ
ꯊꯥꯖꯗꯦ ꯍꯥꯏꯔꯒ ꯑꯣꯔ ꯎꯔꯗꯤ ꯑꯃꯨꯛ ꯈꯣꯡꯒ꯭ꯔꯥꯗꯨꯗ ꯌꯨꯡ ꯆꯤꯠꯇꯣꯏꯗꯤ ꯈꯪꯗ꯭ꯔꯤ
ꯆꯤꯠꯂꯁꯨ ꯀꯩꯁꯨ ꯀꯥꯏꯗꯦ ꯀꯩꯅꯣ ꯅꯪ ꯂꯩꯔꯤ
ꯎꯝ ꯁꯨꯅꯤ ꯑꯩꯅ ꯅꯪ ꯑꯗꯨꯒꯤ ꯐꯤꯗꯨ
ꯁꯨꯗ꯭ꯔꯗꯤ ꯅꯪ
ꯕꯨꯂꯦꯠ ꯕꯨꯂꯦꯠꯅ ꯀꯥꯞꯊꯣꯛꯀꯅꯤ ꯅꯪ ꯈꯪꯒ꯭ꯔꯥꯗꯣ
ꯅꯪ ꯀꯩꯅꯣ ꯅꯪꯒꯤ ꯃꯣꯟ ꯃꯈꯥꯟꯗ ꯊꯝꯒꯦ ꯁꯨꯗ꯭ꯔꯗꯤ
ꯑꯁ ꯅꯪꯒꯤꯁꯤꯗꯤ ꯑꯩꯕꯨ ꯃꯪ ꯅꯨꯡꯉꯥꯏꯅꯨ ꯍꯥꯏ ꯃꯥꯜꯂꯦ
ꯅꯣꯏ ꯏꯁꯩꯒ ꯌꯥꯝ ꯇꯥꯕ ꯃꯥꯜꯂꯤꯀꯣ
ꯌꯥꯝ ꯀꯟꯅ ꯇꯥꯕ꯭ꯔꯣ
ꯑꯥꯎ
ꯍꯧꯖꯤꯛꯇꯤ
ꯇꯥꯏꯌꯦ
ꯑꯩꯒꯤ ꯅꯠꯇꯦ ꯀꯅꯥꯅꯣ ꯈꯪꯗꯦ
ꯎ ꯆꯥꯥꯛꯇꯤ ꯆꯕꯤꯔꯕꯣ
ꯑꯣ ꯆꯥꯛ ꯊꯣꯡꯗ꯭ꯔꯤꯌꯦ
ꯍ ꯍ
ꯀꯩꯇꯧꯔꯤꯒꯦ ꯍꯥ ꯍꯥ
ꯅꯪ ꯈꯜꯂꯒ ꯂꯩꯌꯦ
ꯑꯣ ꯑꯩꯁꯦ ꯑꯗꯨꯁꯦ ꯌꯥꯝ ꯇꯥꯖꯅꯤꯡꯕ ꯅꯪꯅ ꯑꯩ ꯋꯥꯈꯜ ꯈꯜꯂ ꯂꯩꯌꯦ ꯍꯥꯏꯕꯁꯦ
ꯑꯣ ꯑꯩꯁꯨ ꯑꯗꯨ ꯑꯗꯨ ꯋꯥꯍꯩꯗꯣ ꯌꯥꯝ ꯍꯥꯏꯅꯤꯡꯕ
ꯅꯪꯗꯤ ꯍꯧꯖꯤꯛ ꯀꯥꯟ ꯀꯥꯢꯗꯥ ꯂꯩꯀꯦ
ꯑꯩꯔꯣ
ꯎꯝ
ꯀꯩꯅꯣꯗ ꯂꯩꯗ ꯉꯔꯥꯡ ꯅꯍꯥꯟ ꯖꯨꯄꯤꯇꯥꯔ ꯂꯩꯕꯅꯦ ꯍꯟꯗꯛꯅ ꯄ꯭ꯂꯨꯇꯨꯗ ꯑꯃꯨꯛ ꯂꯩꯔꯦ
ꯄꯨ꯭ꯔꯇꯨꯗ ꯅꯨꯡꯉꯥꯏ ꯀꯣ ꯃꯤ ꯃꯆꯥꯗꯤ ꯄꯨꯔꯇꯨꯗꯒ ꯂꯩ ꯑ
ꯌꯝ ꯁꯥꯏꯗ ꯄꯨ꯭ꯔꯇꯨꯅ
ꯄꯨ꯭ꯔꯇꯨ
ꯍꯥꯥ ꯄꯨ꯭ꯔꯇꯨ
ꯌꯥꯝ ꯁꯔꯝꯃꯣꯏꯗ
ꯌꯥꯝ ꯁꯥꯏꯌꯦ ꯈꯪꯕ꯭ꯔꯥ
ꯃꯤꯗꯤ ꯂꯩꯕ꯭ꯔꯣ ꯅꯇꯣꯝꯗꯔꯣ
ꯑꯩ ꯏꯇꯣꯝꯗꯅꯦ
ꯑꯁ ꯅꯨꯡꯉꯥꯏ ꯅꯇꯣꯟꯗꯒ ꯂꯩꯔꯗꯤ
ꯆꯠꯁꯤꯔꯣ ꯅꯣꯡꯃ ꯂꯧꯕ ꯂꯥꯛꯀꯦ
ꯍꯣꯏꯅꯦ ꯂꯧꯕ ꯂꯥꯛꯑꯣꯅꯦ ꯀꯣꯏꯕ ꯆꯠꯂ ꯂꯣꯢꯔꯦ ꯀꯌꯥꯝ ꯂꯨꯕ ꯊꯕꯛꯅꯣ ꯑꯗꯨꯕꯣ ꯍꯩꯅꯤꯍꯦ
ꯀꯣꯛ ꯉꯥꯎꯕꯅꯦ ꯑꯍꯥꯟꯕꯥ ꯇꯣꯡꯕꯗ ꯉꯥꯎꯔꯁꯨ ꯍꯣꯏ ꯑꯍꯥꯟꯕ ꯇꯣꯡꯕꯗ ꯀꯩꯅꯣ ꯅꯪ ꯁꯥꯎ
ꯍꯥꯏꯗꯤ ꯑꯍꯟꯅ ꯇꯣꯝꯕꯗꯨ ꯀꯣꯡ ꯉꯥꯎꯕꯅꯦ ꯍꯥꯏꯕꯁꯤꯗ ꯑꯩꯗꯤ ꯑꯍꯟ ꯅꯠꯇꯦ ꯑꯩ ꯍꯥꯏꯒꯦꯗꯧꯔꯕꯅꯦ
ꯅꯀꯣꯡ ꯁꯨ ꯈꯔ ꯈꯔ ꯁꯦꯡꯕ ꯐꯌꯦꯀꯣ
ꯑꯗꯨꯁꯨ ꯁꯦꯟꯗꯤꯒꯦ
ꯁꯦꯝꯕꯤꯒꯦ ꯍꯥꯏꯔꯣ ꯑ ꯌꯥꯏ ꯁꯦꯟꯕꯤꯌꯨ ꯍꯣꯏ
ꯃꯇꯨꯝ ꯃꯇꯨꯝ ꯊꯣꯛꯂꯛꯑꯒꯗꯤ ꯃꯇꯨꯝꯂꯣ ꯃꯍꯤꯔꯣ ꯅꯪꯒꯤꯗꯣ
ꯑꯩꯔꯣ
ꯎꯝ
ꯑꯩꯁꯨ ꯃꯇꯨꯝꯅꯦ
ꯑꯣ ꯅꯝꯅꯞ ꯅꯝꯅꯞ ꯂꯥꯎꯕꯗꯨꯔꯣ ꯅ ꯅꯠꯇꯔꯥꯒꯅ ꯑꯀꯥꯡꯕꯔꯣ ꯑꯗꯨꯗꯤ ꯏꯟꯁꯥꯡꯗ ꯊꯥꯛꯑꯒ ꯆꯥꯕ ꯌꯥꯏ ꯀꯩꯅꯣ
ꯑꯥꯎ ꯀꯪꯍꯜꯂꯣ ꯅꯨꯡꯁꯥꯗꯨꯗ ꯐꯧꯔꯒ
ꯀꯪꯕꯗꯤ ꯅꯪꯅ ꯀꯪꯍꯜꯂꯣ ꯊꯣꯡꯉꯕꯨꯗꯤ ꯑꯩꯅ ꯐꯖꯅ ꯊꯣꯡꯝꯕꯤꯔꯀꯦ ꯏꯕꯅꯤ ꯆꯥꯅꯕ
ꯍꯣꯏ ꯌꯥꯔꯦ ꯑꯗꯨ ꯑꯣꯢꯔꯗꯤ ꯅꯩꯔꯦ ꯎꯝ ꯀꯌꯥꯝ ꯂꯨꯕ ꯊꯕꯛꯅꯣꯅꯦ ꯑꯗꯨ ꯍꯦꯛꯇ ꯇꯧꯔ ꯂꯣꯢꯔꯦ ꯍꯣꯏ
ꯍꯥꯏꯁꯨ ꯍꯥꯏꯕꯅꯦ ꯊꯣꯔꯣꯏ ꯌꯥꯝ ꯆꯥꯅꯤꯡꯉꯦ ꯌꯥꯝ ꯄꯤꯛꯄꯁꯨ ꯅꯠꯗꯕ ꯌꯥꯝ ꯆꯥꯎꯕꯁꯨ ꯅꯠꯇꯕ ꯆꯥꯏ ꯒꯩꯅꯣ ꯍꯦꯛ ꯄꯣꯛꯂꯥꯛꯄꯗꯒꯤ ꯀꯌꯥꯃꯨꯛ ꯆꯥꯈ꯭ꯔꯦ ꯍꯥꯏꯕ ꯅꯪ ꯈꯪꯕ꯭ꯔꯣ
ꯑꯩꯁꯨ ꯌꯥꯝ ꯆꯥꯔꯝꯃꯦ ꯑꯩꯈꯣꯏꯕꯨ ꯕꯣꯛ ꯂꯩꯔꯤꯀꯥꯟꯗ ꯑꯗꯣ ꯍꯧꯖꯤꯛꯇꯤ ꯑꯩꯈꯣꯏ ꯕꯨꯕꯣꯛ ꯂꯩꯇꯕꯅꯤꯅ ꯆꯥꯗ꯭ꯔꯦ
ꯑꯩꯈꯣꯏꯗꯤ ꯇꯨꯔꯦꯟꯒꯨꯝꯕ ꯈꯨꯜꯂꯒ ꯆꯠꯕꯅꯦ ꯅꯗꯤ ꯑꯗꯨꯃꯥꯏꯅ ꯇꯧꯗ꯭ꯔꯣ ꯎꯝ
ꯑꯩꯁꯨ ꯂꯧꯗ ꯈꯨꯟꯕ ꯌꯥꯝ ꯆꯠꯅꯤꯡꯉꯤ
ꯂꯧꯗꯗꯤ ꯅꯨꯡꯉꯥꯏꯇꯦꯗ ꯇꯨꯔꯦꯟꯗ ꯂꯧꯗꯗꯤ ꯏꯁꯤꯡꯁꯨ ꯌꯥꯝ ꯌꯥꯝꯅ ꯀꯩꯅꯣ ꯇꯧꯗꯦ ꯌꯥꯝꯅ ꯂꯨꯗꯦꯕ ꯇꯨꯔꯦꯟꯗ ꯆꯠꯂꯗꯤꯀꯣ ꯑꯆꯥꯎ ꯑꯆꯥꯎꯕꯗꯨ ꯊꯣꯛꯂꯛꯀꯅꯤ
ꯑꯣ ꯑꯩꯗꯤ ꯂꯧꯗ ꯃꯣꯏꯅ ꯑꯩꯗꯤꯀꯣ
ꯑꯝ
ꯃꯣꯏꯅ ꯂꯧꯗ ꯂꯩꯁꯥꯕꯤ ꯄꯥꯈꯪꯒ ꯆꯠꯂꯒ ꯊꯔꯣꯏ ꯈꯨꯝꯕꯒꯨꯝꯕ ꯂꯧ ꯀꯩꯅꯣ ꯂꯧ ꯍꯥꯏꯕ꯭ꯔꯥ ꯂꯧ ꯊꯥꯕ ꯍꯥꯏꯕ꯭ꯔꯥ
ꯍꯥꯏꯔꯣ ꯍꯥꯏꯔꯣ ꯅꯪꯅ ꯍꯥꯏꯅꯤꯡꯕꯗꯣ ꯍꯥꯏꯔꯣ
ꯂꯧ ꯊꯥꯕ ꯆꯠꯄꯒꯨꯝꯕ ꯑꯗꯨꯒꯨꯝꯕ ꯇꯧꯔꯒ ꯏꯁꯩꯒ ꯁꯛꯑꯒ ꯒꯦꯗꯔꯤꯡꯒ ꯐꯝꯕꯒꯨꯝ
ꯑꯦ ꯂꯧꯗ ꯗ꯭ꯔꯤꯡ ꯐꯝꯕ ꯑꯦ ꯌꯦꯠꯂꯣ ꯌꯦꯠꯂꯣ ꯍꯥꯏꯔꯣꯑꯣ ꯍꯥꯏꯔꯣꯑꯣ ꯍꯥꯏꯔꯣꯑꯣ ꯌꯦꯠꯂꯔꯣꯏꯕ ꯍꯥꯏꯔꯣꯕ ꯅꯪ ꯍꯥꯏꯅꯤꯡꯡꯕꯗꯣ ꯂꯣꯏ ꯂꯣꯏꯔꯕ
ꯂꯣꯢꯔꯦ
ꯃꯩ ꯇꯤꯛꯑꯒ ꯇꯨꯔꯦꯟꯗꯅꯦ ꯅꯨꯡꯗꯥꯡ ꯅꯨꯡꯗꯥꯡ ꯆꯠꯄꯗꯣ ꯅꯨꯡꯉꯥꯏꯕꯅꯦ
ꯑꯗꯨꯅꯦ ꯑꯩ ꯇꯧꯅꯤꯡꯉꯦ ꯍꯥꯏꯔꯤꯁꯦ
ꯉꯥ ꯈꯨꯟꯕ ꯆꯪꯉꯅꯤ ꯑꯗꯨꯒ ꯑꯃꯨꯛ ꯊꯣꯂꯛꯑꯅꯤ ꯊꯣꯂꯛꯑꯒ ꯃꯩ ꯇꯤꯛꯑꯒ ꯃꯩꯗꯣ ꯐꯖꯅ ꯍꯧꯔꯒ ꯅꯨꯡꯉꯥꯏꯕꯅꯦ ꯑꯗꯨꯗꯣ ꯑꯗꯨꯒ ꯉꯥꯒꯨꯝꯕꯗꯣ
ꯎꯝ
ꯉꯥꯒꯨꯝꯕꯗꯣ ꯌꯥꯏꯔꯒ ꯑꯗꯨꯝ ꯆꯥꯕꯅꯦ ꯈꯨꯍꯥꯎꯁꯤꯗꯤ
ꯉꯥ ꯌꯥꯢꯔꯒ ꯆꯥꯕꯗꯨ ꯇꯦꯁ ꯇꯧꯅꯤꯡꯉꯦ ꯑꯩꯁꯨ
ꯇꯤꯟ ꯊꯣꯛꯌꯦ
ꯎ ꯌꯥꯝ ꯍꯥꯎꯗꯣꯏ ꯃꯥꯜꯂꯦ
ꯍꯥꯎꯕꯅꯦ ꯄꯨꯈ꯭ꯔꯤꯒꯤꯗꯤ ꯍꯢꯏ ꯄꯨꯈ꯭ꯔꯤꯒꯤꯁꯨ ꯍꯥꯎꯕꯗꯤ ꯍꯥꯎꯋꯦ ꯑꯗꯨ ꯑꯣꯏꯔꯁꯨ ꯇꯨꯔꯦꯟꯒꯤꯗꯤ ꯃꯣꯏꯅ ꯆꯥꯕ ꯃꯣꯏꯒꯤ ꯆꯤꯟꯖꯥꯛꯇꯨ ꯀꯩꯅꯣ ꯉꯥꯛ ꯑꯣꯏꯕꯅꯤꯅꯀꯣ
ꯎꯝ
ꯃꯍꯥꯎ ꯌꯥꯝ ꯍꯦꯟꯕꯅꯦꯕ ꯑꯗꯨꯅ
ꯑꯣ
ꯑꯃꯐꯥꯎ ꯆꯗꯔꯤꯕꯣ ꯅꯪ
ꯆꯥꯗ꯭ꯔꯤꯗ
ꯑꯁ ꯇꯜꯂꯤꯍꯦ ꯅꯪꯁꯦ
ꯐꯤꯂꯝ ꯒꯨꯝꯕꯗꯨ ꯎꯔꯒ ꯌꯥꯝ ꯆꯥꯅꯤꯡꯉꯦ ꯍꯥꯏꯕ ꯃꯣꯏꯅ ꯉꯥꯗꯣ ꯖꯁ ꯂꯧꯔꯒ ꯆꯥꯕꯩꯗꯣ ꯑꯗꯨ ꯆꯥꯅꯤꯡꯉꯦ ꯍꯥꯏꯕ
ꯎꯝ ꯍꯥꯎꯕꯅꯦ ꯑꯗꯨꯗꯣ ꯑꯩꯈꯣꯏꯗꯤ ꯑꯗꯨꯝ ꯆꯠꯂꯦꯗ ꯍꯟꯗꯛꯇꯤ ꯆꯠꯇ꯭ꯔꯦꯗ ꯊꯥꯏꯅꯒꯤ ꯋꯥꯔꯤ ꯍꯥꯏꯕꯅꯤꯗ
ꯑꯣ ꯅꯣꯏ ꯊꯥꯏꯅ ꯋꯥꯔꯤ ꯂꯤꯔꯛꯑꯣꯅꯦ ꯅꯤꯡꯊꯧꯒꯤ ꯃꯇꯝꯒꯤ ꯋꯥꯔꯤ
ꯀꯩꯕ
ꯅꯤꯡꯊꯧ ꯃꯇꯝꯒꯤ ꯋꯥꯔꯤ ꯂꯤꯔꯛꯑꯣ
ꯅꯤꯡꯊꯧ ꯅꯤꯡꯊꯧꯗꯤ ꯑꯩꯅꯦ ꯃꯇꯝ ꯑꯃꯒꯤ ꯅꯤꯡꯊꯧꯅꯦ ꯑꯩꯁꯨ
ꯑꯗꯨꯒ ꯕꯦꯠ ꯅ ꯍꯥꯠꯂꯒ ꯁꯤꯈꯤꯕꯗꯨ ꯅꯠꯇ꯭ꯔꯣ ꯉꯟꯅ ꯁꯤꯗꯣꯛꯈꯤꯕꯗꯨ ꯌꯨꯝ ꯄꯥꯟꯗ꯭ꯔꯤ ꯀꯥꯟꯗꯒꯤ
ꯅꯠꯇꯦ ꯁꯤꯗꯕꯒꯤ ꯅꯪꯒ ꯑꯩꯒ ꯋꯥꯔꯤ ꯁꯥꯟꯅꯔꯤ ꯀꯩꯅꯣ
ꯑꯝ ꯍꯨꯝ
ꯑꯗꯣ ꯍꯧꯖꯤꯛꯇꯤ ꯃꯇꯝꯅ ꯄꯨꯔꯛꯄꯅꯤꯅ ꯌꯥꯗ꯭ꯔꯦꯕ ꯑꯗꯨꯗꯣ
ꯑꯣ
ꯃꯇꯝ ꯑꯃꯒꯤꯗꯤ ꯑꯝ ꯈꯨꯅꯨꯡꯉꯥꯏ ꯑꯃꯅꯤ ꯆꯥꯛ ꯆꯥꯕꯁꯨ ꯃꯤꯅ ꯏꯟꯕꯤꯕ ꯏꯔꯨꯖꯕꯁꯨ ꯃꯤꯅ ꯂꯨꯕꯤꯕ
ꯑꯁ ꯅꯨꯡꯉꯥꯏꯅꯦ ꯅꯪꯗꯤ
ꯅꯨꯡꯉꯥꯏꯕꯅꯦ
ꯑꯗꯨ ꯍꯥꯏꯔꯒ ꯀꯔꯤ ꯐꯥꯎꯕꯤꯀꯦ ꯅꯪ
ꯑꯩ ꯍꯧꯖꯤꯛꯁꯦ ꯌꯥꯗ꯭ꯔꯦ ꯏꯁꯥꯁꯦ
ꯎꯝ
ꯃꯤ ꯌꯥꯝ ꯅꯨꯡꯁꯤ
ꯎ ꯍꯤ ꯍꯤ ꯍꯤ
ꯇꯜꯂꯤꯗ